ꯏꯔ ꯀ ꯅꯨꯡꯂꯥꯏꯕꯅꯤ
ꯀꯅꯥꯁꯤꯕ
ꯇꯦꯃꯣꯏꯊꯥꯒꯤ ꯃꯌꯥꯝ ꯑꯗꯣ ꯃꯣꯏ ꯊꯥꯒ ꯑꯦ ꯍꯧꯖꯤꯛ ꯔꯣꯜ ꯊꯥꯎ ꯑꯩꯈꯣꯏꯒ ꯅꯣꯏꯒꯨꯝꯕꯅꯦꯕ ꯈꯪꯕ꯭ꯔꯥ ꯄ ꯄꯄꯧꯃꯤꯟꯅꯕ ꯔꯣꯇ ꯍꯥꯏꯒꯦ ꯃꯌꯥꯝꯕ ꯑꯃꯥꯡ ꯉꯔꯥꯡ ꯁꯤꯕꯅꯦꯕ ꯎꯝ ꯏꯆꯦ ꯁꯨꯐꯌꯥꯅ ꯄꯥ ꯅ ꯀꯖꯤꯅꯦꯣ ꯔꯨꯜ ꯊꯧꯒꯨꯝꯕꯅꯦꯕ ꯅꯒꯨ ꯊꯧꯒꯨꯝꯕ ꯑꯁꯥꯏꯒꯨꯝꯕꯗꯗꯣꯏꯅꯦꯕ ꯎꯝ ꯀꯔꯤꯔ ꯎꯝ ꯏꯆꯦ ꯁꯣꯐꯤꯌꯥ ꯄꯥꯟꯕꯗꯣ ꯁꯤꯆꯦ ꯁꯐꯤꯌꯥ ꯄꯥꯥꯝꯗꯣ ꯃꯥꯒꯤ ꯃꯇꯩꯅꯦꯕ ꯑꯗꯨ ꯉꯔꯥꯡ ꯁꯤꯕꯗꯣ ꯃꯇꯩ ꯑꯗꯨ ꯃꯇꯩꯅꯦ ꯑꯗꯨꯒ ꯎ ꯃꯥꯒꯤ ꯅꯨꯄꯤꯗꯨꯅ ꯈꯣꯏꯕꯨꯅꯦꯕ ꯃꯆꯥꯅꯨꯄꯤꯅ ꯗꯣꯛꯇꯔ ꯇꯝꯈ꯭ꯔꯦ ꯃꯆꯥꯅꯨꯄꯤꯅ ꯃꯤ ꯗꯣꯛꯇꯔ ꯑꯣꯏꯔ ꯃꯔ ꯃ ꯈꯥꯏꯅꯈ꯭ꯔꯦ ꯍꯥꯏꯅ ꯅꯝꯕꯔ ꯐꯣꯔ ꯀꯥꯞꯄꯅꯦꯕ
ꯍꯥꯥ
ꯐꯣꯔ ꯀꯥꯞꯄꯅꯦ ꯍ ꯅꯨꯡꯁꯥ ꯅꯨꯡꯁꯥ ꯌꯥꯝ ꯇꯧꯕ ꯎꯝ ꯎ ꯉꯔꯥꯡ ꯎꯝ
ꯁꯤꯤꯕ꯭ꯔꯣ
ꯑꯣ ꯑꯣ
ꯑꯗꯨ ꯍꯧꯥꯎꯗꯤꯤ ꯀꯩꯅꯣꯈꯣꯏꯒꯤ ꯏꯃꯨꯡꯁꯦ ꯑꯗꯨ ꯑꯩ ꯁꯨꯛ ꯈꯪꯗ꯭ꯔꯤ ꯃꯃꯥꯁꯨ ꯈꯪꯗ꯭ꯔꯤ ꯃꯄꯥꯁꯨ ꯈꯪꯗ꯭ꯔꯤ
ꯇꯃꯤ ꯊꯥ ꯈꯖꯣ ꯂꯩꯕꯅꯤ ꯑ ꯑꯂꯦꯟ ꯇꯧꯐꯝꯗ ꯂꯩꯕꯗꯨꯗꯤ ꯃꯥꯒꯤ ꯃꯅꯌꯥꯝ ꯃꯅꯝꯃ ꯑꯃꯗꯤ ꯍꯣꯇꯦꯜ ꯇꯧꯔ ꯂꯩꯕꯗꯨꯗꯤ ꯑꯥ ꯄꯥꯂꯦꯟ ꯄꯂꯦꯟꯗ ꯍꯅꯕꯤ ꯑꯃ ꯁꯤꯡꯖꯨ ꯈꯨꯌꯦꯛꯦꯛ ꯆꯥꯕ ꯅꯨꯄꯤ ꯑꯃ ꯂꯩꯕꯗꯣ ꯑꯗꯨ ꯍ ꯃꯥ ꯃꯌꯦꯛꯠ ꯎ ꯍꯧꯖꯤꯛ ꯑꯍ ꯑꯍꯥꯟꯕ ꯐꯝꯐꯝꯒꯤꯗꯣ ꯍꯅꯕꯤ ꯁꯤꯡꯖꯨ ꯇꯧꯐꯝ ꯑꯃ ꯂꯩꯔꯒ ꯐꯥꯔꯁ ꯐꯥꯔꯁ ꯇꯥꯏꯝꯗ ꯑꯃꯅ ꯐꯝꯕ ꯗꯨꯀꯥꯟꯗꯣ ꯑꯗꯨ ꯃꯅꯥꯛꯇꯅꯦ ꯃꯣꯏ ꯗꯨꯀꯥꯟ ꯑꯃ ꯂꯩꯕꯗꯨꯗꯤ ꯑ
ꯑꯩ ꯀ ꯁꯝꯝꯕꯒꯤ
ꯇꯥꯕ꯭ꯔꯣ
ꯎꯝ
ꯑꯗꯨ ꯈꯣꯏ ꯗꯨꯒꯥꯟ ꯑꯦ ꯍꯣꯇꯦꯟꯗꯣ ꯑꯗꯨ ꯃꯣꯏꯒꯤ ꯍꯣꯇꯦꯟꯅꯦꯕ ꯆꯥꯛ ꯍꯣꯇꯦꯟꯗꯣ
ꯃꯣꯏꯁꯨ ꯄꯥꯛ ꯅꯨꯡꯉꯥꯏꯇꯕ ꯃꯥꯂꯦꯅꯦ
ꯎꯝ ꯌꯥꯝ ꯌꯥꯝ ꯋꯥꯕꯗꯤꯅꯗꯤ ꯅꯠꯇꯦꯗ ꯃꯣꯏ ꯆꯦꯛ ꯌꯨꯝꯒ ꯁꯥꯕꯗꯨꯗꯤ
ꯑꯣ ꯃꯣꯏ ꯏꯃꯨꯡꯗꯣ ꯌꯨꯝꯗꯤ ꯅꯨꯡꯉꯥꯏꯕ꯭ꯔꯣ ꯑꯗꯨꯝ
ꯅꯨꯡꯉꯥꯏꯌꯦ ꯆꯦꯛ ꯌꯨꯝꯒ ꯁꯥꯕꯅꯤꯅꯦ
ꯑꯗꯨ ꯑꯧꯇꯤ ꯈꯣꯏꯁꯨ ꯅꯣꯏ ꯂꯩꯁꯥꯔꯤꯉꯩꯗ ꯈꯪꯅꯔꯛꯄ꯭ꯔꯥ
ꯑꯩꯗꯤ ꯈꯪꯅꯗꯦ ꯃꯥꯗꯤ ꯃꯥꯕꯨꯗꯤ ꯈꯪꯅꯗꯦ ꯃꯥꯒꯤ ꯃꯅꯥꯎꯁꯤꯡꯗꯤ ꯈꯪꯅꯩ ꯈꯔ ꯗꯦꯟꯁꯤꯡꯗꯣ ꯃꯣꯏ ꯂꯩ ꯁꯥꯥꯕ ꯀꯥꯟꯗ ꯐꯔꯅꯤ ꯃꯃꯥꯅꯤ ꯍꯥꯥ
ꯄꯨ ꯂꯩꯇ꯭ꯔꯣꯕ
ꯁ꯭ꯂꯤꯞꯄꯤꯡ ꯀꯧꯋꯦ ꯃꯣꯏꯅꯥ ꯍꯥꯥ
ꯂꯩꯇ꯭ꯔꯣ ꯍꯥꯏꯕꯅꯤꯗ
ꯅꯩꯌꯦ ꯇꯨꯝꯃ ꯂꯩꯌꯦ
ꯉꯁꯤꯗꯤ ꯄ꯭ꯔꯣꯒ꯭ꯔꯥꯝ ꯂꯩꯇ꯭ꯔꯣ ꯆꯔꯁꯇ
ꯂꯩꯇꯕ ꯃꯥꯜꯂꯦ ꯍꯪ
ꯅꯪ ꯅꯍꯥꯟ ꯏꯍꯤꯡꯁꯨ ꯆꯥꯛ ꯊꯣꯡꯕ ꯆꯠꯄ꯭ꯔꯥ
ꯆꯂꯦ ꯗꯨꯠ ꯊꯦꯡꯅ ꯍꯂꯛ
ꯑꯣꯛ ꯑꯃ ꯍꯥꯠ ꯄꯔꯣꯕ
ꯎꯝ ꯑꯣꯛ ꯑꯃ ꯍꯠꯂꯦ ꯑꯁ ꯑꯗꯨ ꯑꯣꯛ ꯇꯨ ꯅꯣ ꯍ ꯆꯥꯎꯋꯦ ꯑꯗꯨ ꯑꯣꯛꯇꯣ ꯎꯝ ꯁꯨꯞꯁꯤ ꯁꯤꯗꯕ
ꯉꯔꯥꯡꯗꯤ ꯏꯄꯥꯗꯨ ꯄꯨꯔꯛꯇꯦꯍꯦ
ꯑꯣ ꯑꯣꯛꯇꯣ ꯌꯥꯝ ꯆꯥꯎꯕꯗꯤ ꯅꯠꯇꯦꯗ ꯃꯤ ꯃꯤ ꯆꯥ ꯃꯅꯥ ꯆꯥꯕꯗꯕ
ꯑꯄꯨ ꯀꯩꯅꯣꯗꯤ ꯉꯔꯥꯡꯗꯤ ꯄꯨꯔꯛꯄꯗꯨꯗꯤ ꯎꯝ ꯄꯨꯔꯛꯔꯒ ꯑꯁꯦꯄꯤ ꯀꯩꯅ ꯆꯥꯕꯗꯨꯗꯤ
ꯑꯣ ꯑꯕꯣ ꯀꯩꯅꯣꯅ ꯍꯥꯠꯄ ꯁꯪꯊꯩꯅ ꯍꯥꯠꯄ ꯁꯤꯕ ꯁꯨꯝ ꯅꯥꯏ ꯅꯥꯏꯗ꯭ꯔꯦꯅꯦ ꯑꯣꯛꯇꯣ ꯍꯣꯡꯕ
ꯅꯍꯥꯟ ꯅꯣꯏꯒꯤ ꯋꯨꯃꯦꯟ ꯈꯣꯏ ꯆꯥꯕꯅ ꯌꯥꯝꯕꯃꯛꯑ ꯆꯥꯎꯕ ꯃꯥꯜꯂꯦ ꯗꯨꯀꯥꯟꯗꯗꯤ ꯑꯣꯁꯥ ꯆꯥꯎꯋꯦ
ꯑꯥ
ꯉꯔꯥꯡꯗꯣ ꯑꯩꯈꯣꯏ ꯖꯨꯠꯈꯣꯏꯨꯠ ꯆꯥꯕ꯭ꯔꯣ
ꯑꯗꯨꯈꯣꯏ ꯁꯦꯕꯥ ꯇꯧꯕꯤꯕ
ꯑ
ꯇꯧꯕꯅꯤ ꯁꯤꯖꯣꯝ ꯃꯤ ꯑꯩꯈꯣꯏꯁꯨ ꯌꯥꯎꯋꯤ ꯁꯤ ꯁꯤꯕꯥ ꯇꯧꯕ ꯁꯤꯕꯥ ꯇꯧꯕꯁꯤꯡꯅꯤ ꯑꯗꯨꯝ ꯆꯥꯕꯤ ꯆꯥꯡꯈꯔꯦ
ꯑꯥ ꯑꯗꯨꯗꯣ ꯑꯩꯗꯤ ꯑꯇꯤꯕ꯭ꯔꯅꯤꯗꯣ ꯍꯜꯂꯛꯇꯕꯒꯤ ꯃꯥꯗꯣ ꯆꯥꯔꯨꯔꯥ ꯍꯥꯏꯅ ꯈꯜꯂꯒ ꯆꯥꯗꯕ
ꯑꯌꯥꯝꯕ ꯑꯩꯈꯣꯏ ꯂꯩꯀꯥꯏ ꯌꯥꯎꯗꯦꯗ ꯑꯇꯣꯞꯄ ꯂꯩꯀꯥꯏ ꯈꯛꯇꯗꯗ
ꯑꯥ ꯒꯤꯐ ꯄꯤꯕ ꯌꯥꯎꯗ꯭ꯔꯣ ꯀꯩꯅꯣꯗ ꯑꯗꯨꯝ ꯑ ꯐꯥꯗꯔꯁ ꯆꯔꯁꯀꯤ ꯅꯠꯇꯕ ꯄ꯭ꯔꯥꯏꯚꯦꯠꯅ ꯑꯗꯨꯝ ꯀꯩꯅꯣꯗ ꯄꯤꯕꯗ
ꯈꯪꯗꯅꯤ ꯌꯥꯎꯕ꯭ꯔꯥ ꯌꯥꯎꯗꯕ꯭ꯔꯥ ꯑꯩꯗꯤ ꯆꯔꯆ ꯀꯥꯗ꯭ꯔꯦ ꯑꯩꯗꯤ
ꯑꯥ
ꯅꯍꯥꯟꯗꯣ ꯄꯨꯡ ꯑꯁꯤꯗꯒꯤ ꯏꯍꯤꯡ ꯆꯠꯄꯗꯣ ꯄꯨꯡ ꯕꯥꯔꯣ ꯃꯈꯥꯏꯗ ꯍꯜꯂꯛꯈ꯭ꯔꯦ ꯏꯔꯨꯔꯒ ꯇꯣꯡꯈ꯭ꯔꯦ ꯑꯗꯨꯒ ꯉꯔꯥꯡ ꯑꯃꯨꯛ ꯑꯌꯨꯛ ꯉꯟꯇꯥ ꯍꯧꯒꯠꯂꯦ ꯄꯨꯡ ꯃꯉꯥꯗ ꯍꯧꯠꯂꯒ ꯆꯠꯈ꯭ꯔꯦ
ꯉꯥꯡꯀꯣꯛ ꯉꯥꯟꯕ꯭ꯔꯣꯕ
ꯎꯝ ꯅꯤꯒꯤ
ꯀꯅꯥ ꯀꯅꯥ ꯀꯅꯥ ꯆꯥꯛ ꯊꯣꯡꯕ꯭ꯔꯣ
ꯋꯨꯃꯦꯟ ꯂꯤꯗꯔ ꯈꯛꯇꯤꯅꯦꯗ ꯋꯨꯃꯦꯟ ꯂꯤꯗꯔꯅꯦ ꯑꯗꯨꯒ ꯑꯩ ꯌꯥꯎꯋꯦ ꯑꯗꯨꯒ ꯉꯔꯥꯡ ꯑꯌꯨꯛꯇꯣ ꯁꯅꯨ ꯌꯥꯎꯋꯦ ꯑꯗꯨꯒ ꯎꯇꯤ ꯇꯧꯋꯦꯕ ꯍꯔꯥꯡꯗꯣ ꯎꯇꯤꯗꯨꯅ ꯅꯤꯍꯥꯒꯤ ꯅꯨꯄꯤꯗꯣ ꯍꯥꯏꯌꯦ ꯊꯕꯛꯗꯤ ꯐꯥꯕ ꯌꯥꯗꯦ
ꯎꯝ ꯑꯗꯣ ꯑꯗꯣ ꯀꯩꯅꯣꯗꯣ ꯃꯥꯗꯣ ꯑ ꯑ ꯀꯅꯥꯥꯊꯕꯤꯗ ꯐꯝꯗ꯭ꯔꯕꯖꯥꯠꯂꯣ
ꯐꯣꯝꯗꯣꯔꯦ ꯍꯌꯦꯡ
ꯁꯤꯠꯇꯕꯒꯤꯔꯀꯣ ꯑꯦ ꯇꯣꯡꯗꯔꯒ
ꯑꯉꯥꯡ ꯂꯩꯕꯒꯤ ꯑꯣꯏꯔꯝꯃꯅꯤꯗ
ꯑꯥ
ꯑꯉꯥꯡꯁꯨ ꯂꯩꯌꯦ ꯍꯧꯖꯤꯛ ꯕꯣꯔꯗꯤꯡꯁꯨ ꯍꯥꯡꯈ꯭ꯔꯦ ꯑꯗꯨꯗꯒꯤ ꯃꯗꯣ ꯉꯝꯗꯕ ꯑꯣꯏꯔꯝꯒꯅꯤ
ꯑꯗꯨꯇꯦ ꯀꯩꯅꯣꯗꯣ ꯌꯥꯎꯗ꯭ꯔꯕ꯭ꯔꯣ ꯑꯗꯨꯗ
ꯁꯣꯐꯤꯌꯥ
ꯋꯥꯔꯗꯦꯟꯗꯣ
ꯑꯦ ꯌꯥꯎꯋꯦ ꯂꯩꯔꯤꯌꯦ ꯍꯧꯖꯤꯛꯀꯥꯟ ꯁꯨꯇꯤ ꯑꯣꯏꯕꯤꯒꯤꯅꯦ
ꯅꯨꯄꯥꯗꯤ ꯌꯥꯎꯗꯕ꯭ꯔꯥ
ꯎ ꯃꯣꯏ ꯈꯪꯗꯦꯅ ꯃꯣꯏ ꯕꯣꯔꯗꯤꯡ ꯂꯨꯄꯥ ꯊꯕ꯭ꯔꯥ ꯊꯝꯗꯕ꯭ꯔꯥ ꯈꯪꯗꯦ ꯇꯥꯖꯦ
ꯃꯦꯟꯇꯥꯅ ꯀꯗꯥꯏ ꯀꯥꯒꯗꯧꯕ
ꯃꯦꯟꯇ ꯀꯛꯆꯤꯡ ꯈꯨꯅꯧꯗꯀꯥꯒꯅꯦ
ꯌꯨꯝꯗꯒꯤ ꯑꯗꯨꯝ ꯂꯥꯛꯀꯗꯧꯕ
ꯎꯝ
ꯎꯝ
ꯌꯨꯝꯒꯤ ꯂꯥꯛꯑꯒꯗ ꯍꯧꯖꯤꯛꯀꯥꯟ ꯏꯝꯐꯥꯜꯗ ꯂꯩ ꯑꯃ
ꯀꯔꯤ ꯇꯧꯕꯥ
ꯀꯝ ꯀꯌꯥ ꯈꯔꯤ ꯇꯕ꯭ꯔ
ꯑꯗꯨ ꯃꯥꯁꯨ ꯑꯣꯇꯦꯛ ꯎꯝ ꯁ꯭ꯀꯨꯜꯒꯨꯝꯕ ꯑꯗꯨꯝ ꯆꯥꯡ ꯅꯥꯏꯅ ꯀꯥꯗꯕ ꯑꯣꯏꯔꯗꯤ ꯑꯗꯨꯝ ꯄꯥꯔꯠ ꯇꯥꯏꯝꯒꯨꯝꯕ ꯇꯧꯕ ꯌꯥꯏꯀꯣ
ꯑ
ꯃꯣꯏ ꯀꯣꯂꯦꯖꯇ ꯅꯨꯡꯇꯤꯒꯤ ꯀꯥꯕ ꯀꯣꯂꯦꯖꯔꯣꯕ
ꯎꯝ ꯇꯤꯈꯤ ꯀꯥꯗꯤ ꯀꯥꯕꯅꯦ ꯃꯔꯛ ꯃꯔꯛꯇꯁꯨ ꯁꯤꯁꯦꯝꯀꯨꯒꯨꯝꯕꯅꯤꯅꯦ ꯁꯦꯝꯄꯀꯨ ꯑꯣꯏꯌꯦ ꯑꯗꯨ ꯁꯦꯝꯄꯀꯨꯗꯒꯤꯅ ꯁꯦꯝꯄꯨꯅ ꯑꯃꯨꯛꯀ ꯏꯁꯇ꯭ꯔꯤꯛ ꯑꯣꯏꯕ꯭ꯔꯥ ꯈꯪꯅꯤꯦ ꯃꯣꯏꯁꯦ
ꯁꯦꯡꯀꯔꯗꯤ ꯑ ꯁꯦꯡꯀꯣꯗꯤ ꯀꯥꯗꯦꯍꯦ ꯕꯤꯗꯤ ꯏꯂꯦꯚꯦꯜ ꯇꯨꯋꯦꯜꯐ ꯈꯛꯇ ꯐꯖꯅ ꯀꯥꯕꯅꯦ
ꯃꯥꯏꯅ ꯇꯧꯕꯔꯥ ꯃꯣꯏꯁꯦ
ꯀꯩꯅꯣꯒꯨꯝꯕꯗꯤ ꯄꯥꯎꯅ ꯇꯧꯗꯦ
ꯀꯛꯆꯤꯡ ꯈꯨꯅꯩ ꯀꯣꯂꯦꯖꯁꯦ ꯌꯥꯝ ꯀꯥꯔꯣꯏꯗ ꯆꯀꯣ ꯑꯣꯏ ꯀꯣꯗꯒꯤꯅ ꯃꯥꯅ ꯑꯃꯨꯛꯀ ꯀꯣꯝꯊꯣꯛꯄꯅꯦꯕ ꯃꯣꯏꯅ
ꯑ ꯑꯗꯨ ꯑꯗꯨ ꯑꯣꯏꯔꯗꯤ ꯃꯣꯏꯗꯣ ꯑꯗꯨꯝ ꯇꯝꯕ ꯌꯥꯏ ꯑꯗꯨꯏ ꯒꯨꯨꯝꯕ ꯗꯨꯝ ꯌꯥꯎꯕ ꯌꯥꯏꯍꯦ ꯃꯣꯏ ꯑꯩꯁꯨ ꯇꯧꯕ ꯆꯠꯅꯤꯡꯗ꯭ꯔꯦ
ꯅꯍꯥꯟ ꯀꯝꯄꯨꯇꯔ ꯇꯝꯒꯅꯤ ꯈꯣꯠꯀꯅꯤꯅ ꯑꯩꯅꯗꯤ ꯀꯝꯄ꯭ꯌꯨꯇꯔꯁꯦ ꯇꯝꯍꯟꯅꯤꯡꯗꯕ ꯍꯧꯖꯤꯛ ꯇꯝꯗꯕꯤꯗ ꯊꯕꯛ ꯑꯃ ꯇꯧꯔꯒ ꯊꯕꯛ ꯑꯃ ꯇꯧꯒꯅꯤ ꯍꯥꯏꯔꯗꯤ ꯐꯩꯕ ꯍꯧꯖꯤꯛ ꯇꯧꯔꯗꯤ ꯑꯃꯨꯛꯀ ꯀꯥꯎꯅ ꯉꯥꯏꯅꯦꯕ ꯃꯥ ꯀꯝꯄ꯭ꯌꯨꯇꯔꯁꯨ ꯂꯩꯕꯁꯨ ꯉꯝꯃꯣꯏ ꯅꯠꯇ꯭ꯔꯥ ꯑꯗꯨꯝ ꯍꯣꯏꯄ ꯗꯤ ꯃꯥꯒꯤ ꯀꯣꯂꯦꯖꯇꯣ ꯍꯥꯟꯅ ꯂꯣꯏꯒꯦꯔꯥ ꯀꯔꯤ ꯇꯧꯒꯦꯔꯥ ꯑꯗꯨꯅ ꯐꯩꯌꯦꯕ
ꯑꯗꯨꯁꯨ ꯇꯦ ꯃꯤꯠ ꯃꯥꯏꯗꯣ ꯄꯥꯛ ꯐ꯭ꯔꯪ
ꯎꯝ ꯎꯝ ꯁꯤꯀꯔꯤꯡ ꯋꯥꯀꯔꯤꯡ ꯂꯩꯇꯦ꯫ ꯎꯝ ꯍꯨꯝ
ꯑꯗꯣ ꯃꯆꯦꯁꯨ ꯂꯥꯛꯈ꯭ꯔꯦ ꯍꯥꯏꯌꯦꯀꯣ
ꯎꯝ
ꯃꯆꯦꯗꯤ ꯗꯨꯝ ꯌꯨꯝꯗ ꯂꯩꯕ꯭ꯔꯣ
ꯌꯨꯝꯗ ꯂꯩ ꯀꯧꯈ꯭ꯔꯦ ꯃꯆꯦꯁꯨ ꯊꯣꯛꯂꯛꯑꯣ ꯊꯣꯛꯂꯛꯑꯣ ꯀꯧꯈ꯭ꯔꯦ
ꯊꯣꯛꯈ꯭ꯔꯕ꯭ꯔꯣ
ꯊꯣꯛꯈ꯭ꯔꯦ ꯉꯍꯥꯟ ꯊꯣꯛꯈ꯭ꯔꯦ ꯑꯩꯈꯣꯏꯒꯤ ꯄ꯭ꯂꯥꯟꯗꯗꯤꯀꯣ ꯍꯧꯖꯤꯛ ꯏꯅꯥꯎ ꯅꯨꯄꯤ ꯗꯨꯁꯨ ꯑꯗꯨꯛ ꯈꯟꯕꯅꯦꯕ ꯃꯥꯁꯦ ꯃꯆꯦꯗꯣ ꯍꯧꯖꯤꯛ ꯒꯨꯍꯥꯇꯤꯗ ꯂꯩꯌꯦ ꯑꯗꯨꯒ ꯃꯆꯦꯅꯁꯨ ꯈꯔ ꯄꯩꯁꯥ ꯄꯨꯊꯣꯛꯄ ꯏꯅꯥꯎꯅꯨꯄꯤꯅꯁꯨ ꯈꯔ ꯁꯦꯝ ꯈꯔ ꯄꯨꯊꯣꯛꯄꯤꯔꯒ ꯃꯣꯏꯁꯦ ꯀꯔꯤꯔꯥ ꯑꯃ ꯇꯝꯍꯟꯅꯤꯡꯕ
ꯇꯧꯕꯅꯦ
ꯑꯗꯨꯗꯣ ꯋꯥꯈꯜ ꯈꯟꯕ ꯑꯗꯨ ꯋꯥꯈꯜ ꯈꯟꯕꯗꯣ ꯃꯈꯣꯏ ꯏꯃꯨꯡꯈꯣꯏꯅ ꯌꯥꯗꯦꯕ
ꯅꯔꯁ ꯑꯣꯏꯒꯦꯔꯥ ꯀꯔꯤ ꯑꯣꯏꯒꯦꯔꯥ ꯕꯤ ꯑꯦꯁ ꯁꯤ ꯑꯣꯏꯒꯦꯔꯥ
ꯃꯈꯣꯏ ꯏꯃꯨꯡꯁꯤꯡꯅꯁꯨ ꯈꯣ ꯃꯥꯒꯤ ꯍꯧꯖꯤꯛ ꯃꯄꯥꯈꯣꯏ ꯏꯃꯨꯡꯁꯤ ꯑꯗꯣ ꯃꯆꯥꯅꯨꯄꯤ ꯄꯤ ꯈꯣꯏꯅꯁꯨ ꯀꯧꯕꯁꯦ ꯀꯧꯕꯁꯦ ꯀꯧꯕꯁꯦ ꯂꯥꯛꯑꯣ ꯂꯥꯛꯑꯣ ꯂꯥꯛꯑꯣ ꯑꯗꯨꯝ ꯀꯧꯕꯅꯦꯕ ꯑꯗꯨ ꯍꯦꯛ ꯂꯥꯛꯇ꯭ꯔꯗꯤꯀꯣ ꯑꯩꯁ ꯃꯣꯏꯁꯦ ꯃꯤꯠ ꯃꯥꯏ ꯃꯝꯃꯒ ꯀꯌꯤꯅꯣꯃ ꯇꯧꯕꯅꯦꯕ